ꯍꯜꯂꯣ ꯍꯜꯂꯣ ꯇꯥꯏ ꯇꯥꯏ ꯑꯅꯦ ꯀꯥꯎ ꯑꯩ ꯀꯥꯎꯔꯕꯣ
ꯑꯩ ꯀꯥꯎꯔꯦ ꯀꯩꯅꯣ
ꯀꯩꯅꯣ ꯌꯥꯝ ꯊꯨꯗ ꯀꯥꯎꯏꯗ
ꯑꯩꯗꯣ ꯑꯁ ꯈꯪꯗꯦ ꯅꯣꯏ ꯅꯇꯩꯔꯣ ꯅꯣꯏ ꯅꯥꯇꯩ ꯑꯃ ꯂꯩꯔꯕꯀꯣ ꯑꯗꯨꯒꯤ ꯀꯥꯎꯕ ꯃꯥꯂꯦ
ꯑꯦ ꯀꯩꯅꯣ ꯑꯗꯨꯃꯥꯏꯟ ꯇꯧꯒꯅꯨꯍꯦ
ꯅꯪ ꯉꯁꯥꯏ ꯅꯪ ꯅꯨꯄꯤ ꯊꯤꯕ ꯆꯠꯀꯦ ꯀꯩ ꯀꯩꯅꯣ ꯖꯥꯠ ꯖꯥꯠ ꯉꯪ
ꯑꯗꯨꯒꯤ ꯅꯪ ꯑꯃ ꯊꯤꯔꯕ
ꯅꯨꯡꯉꯥꯏꯇꯕ ꯍꯥꯏꯇꯥꯔꯦ
ꯑꯗꯨꯒ ꯌꯥꯝꯅ ꯌꯥꯝꯅ ꯔꯣꯃꯥꯟꯇꯤꯛ ꯑꯣꯏꯕꯗ ꯇꯧꯔꯛꯀꯅꯨ
ꯀꯔꯤ
ꯆꯥꯡꯅ ꯂꯥꯝꯕꯅꯦ
ꯆꯥꯛ ꯂꯥꯝꯃꯦ ꯍꯥꯏꯔꯣ ꯑꯩꯁꯨ ꯂꯥꯝꯃꯥ ꯂꯩꯕꯅꯦ ꯕꯣꯔꯥꯒꯨꯝꯕ ꯆꯥꯕ ꯆꯠꯁꯤꯔꯣ
ꯀꯩꯗꯧꯔꯤꯅꯣ
ꯍꯤꯞꯄꯒ ꯂꯩꯌꯦ ꯍꯞꯄꯤꯅꯦ ꯍꯣꯞꯄꯤꯅꯤ
ꯅꯪ ꯄ꯭ꯔꯤꯊꯤꯕꯤꯁꯤꯗ ꯅꯨꯡꯉꯥꯏꯕ ꯄꯨꯟꯁꯤꯁꯤ ꯅꯪ ꯃꯉꯥꯏꯔꯦꯀꯣ
ꯅꯨꯡꯉꯥꯏ ꯍꯥꯏꯇꯥꯔꯦ ꯍꯣꯏ ꯅꯨꯡꯉꯥꯏ ꯐꯠꯇꯕꯨꯗꯤ ꯅꯦꯀꯣ ꯆꯥꯡ ꯆꯥꯡ ꯅꯥꯏꯅ ꯆꯥꯡ ꯅꯥꯏꯌꯦ ꯆꯥꯡ ꯆꯥꯡꯗ ꯅꯨꯡꯉꯥꯏꯔ ꯂꯩꯕꯅꯦ
ꯑꯩꯒꯤ ꯃꯤꯒꯤ ꯄꯨꯟꯁꯤꯗꯤ ꯀꯩꯅꯣꯗꯩ ꯍꯦꯜꯂꯦꯀꯣ ꯃꯣꯏꯒꯤ ꯑꯦꯝ ꯑꯦꯜ ꯑꯦ ꯑꯦꯝꯂꯦ ꯄꯤ ꯑꯦꯝꯗꯒꯤ ꯍꯦꯜꯂꯦꯀꯣ ꯃꯤꯅꯤꯁꯇꯔꯗꯒꯤ
ꯃꯣꯏꯗꯤ ꯊꯕꯛ ꯌꯥꯝꯃꯤꯅ
ꯅꯪ ꯅꯪꯅ ꯄꯥꯝꯃꯤꯁꯦ ꯊꯕꯛ ꯂꯩꯇꯕꯗꯨꯅꯦꯕ
ꯊꯕꯛ ꯂꯩꯇꯕ ꯅꯪ ꯅꯪꯅ ꯍꯥꯏꯔꯤꯁꯦ ꯑꯩꯉꯣꯟꯗ ꯅꯨꯡꯉꯥꯏꯔꯦ ꯍꯥꯏꯔꯤꯁꯦ ꯊꯕꯛꯁꯦ ꯂꯩ ꯗꯦ ꯅꯨꯡꯉꯥꯏꯔꯦ ꯍꯥꯏꯔꯤꯅꯦꯕ
ꯍꯧꯖꯤꯛꯁꯨ ꯍꯤꯞꯄꯒ ꯂꯩꯌꯦ ꯍꯧꯖꯤꯛꯁꯨ ꯇꯨꯝꯃꯒ ꯂꯩꯔꯦ ꯑꯗꯨꯕꯨ ꯋꯥꯕ ꯊꯕꯛꯔꯕ ꯇꯨꯝꯕꯕꯨ ꯋꯥꯕ ꯊꯕꯛꯔꯕ
ꯅꯠꯇꯦ ꯑꯗꯨꯅꯦ
ꯑꯩ ꯅꯪꯁꯦ ꯑꯩ ꯑꯩ ꯊꯕꯛ ꯌꯥꯝ ꯁꯨꯒꯟꯗꯦ ꯍꯥꯏꯕꯒꯤꯅꯦꯕ ꯅꯨꯡꯉꯥꯏꯔꯦ ꯍꯥꯏꯕꯗꯣ
ꯍꯣꯏ ꯁꯝꯅ ꯍꯥꯏꯔꯕꯗ ꯊꯕꯛꯁꯨ ꯁꯨꯗꯦ ꯑꯗꯨꯝ ꯇꯨꯝꯃꯒ ꯂꯩ ꯑꯗꯨ ꯅꯨꯡꯉꯥꯏꯇ꯭ꯔꯕ ꯅꯪ ꯄꯨꯟꯁꯤꯗꯣ
ꯅꯨꯡꯉꯥꯏꯌꯦ ꯑꯗꯣ ꯑꯩꯉꯣꯟꯗꯗꯤꯀꯣ ꯑꯗꯨꯥꯏꯅ ꯂꯩꯌꯣ ꯍꯥꯏꯔꯛꯄꯀꯣ ꯑꯗꯨ ꯊꯥ ꯑꯅꯤ ꯑꯍꯨꯝꯗꯤ ꯑꯗꯨꯃꯥꯟ ꯂꯩꯌꯣ ꯅꯁꯥ ꯈꯔ ꯁꯦꯝꯃꯣ ꯍꯥꯏꯕꯩ ꯂꯩꯔꯤꯅꯦ
ꯏꯁꯣꯔ ꯏꯁꯣꯔꯅ ꯁꯨꯃꯥꯏꯅ ꯍꯥꯏꯔꯛꯄ꯭ꯔꯥ
ꯏꯁꯣꯔꯅ ꯅꯠꯇꯦꯗ ꯑꯩꯈꯣꯏ ꯏꯃꯨꯡꯁꯤꯡꯅꯀꯣ ꯑꯩꯈꯣꯏ ꯏꯃꯨꯡꯁꯤꯡꯅ ꯏꯁꯣꯔꯅ ꯍꯥꯏꯔꯗꯤ ꯌꯥꯝ ꯀꯩꯅꯣꯇꯧ ꯑꯣꯏꯔꯣꯏꯗ꯭ꯔꯣ ꯆꯤꯟꯊꯤꯕ ꯑꫭꯏ ꯑꯣꯏꯔꯣꯏꯗ꯭ꯔꯣ ꯏꯁꯣꯔꯅꯗꯤ ꯏꯁꯣꯔꯅꯗꯤ ꯁꯨꯔꯒ ꯆꯥꯎ ꯍꯥꯏꯅꯦ
ꯎꯝ꯫
ꯍꯥꯏꯕꯗꯨ ꯅꯠꯇ꯭ꯔꯣ ꯍꯥꯏꯕ ꯅꯠꯇ꯭ꯔꯣ ꯁꯨꯔꯒ ꯆꯥꯋꯣ ꯍꯥꯏꯕ ꯍꯥꯏꯕ ꯅꯠ ꯇ꯭ꯔꫭ ꯑꯣ ꯇꯜꯂꯗꯤ ꯇꯜꯂꯗꯤ ꯀꯩꯅꯣ ꯍꯥꯏꯕ
ꯇꯟꯕ ꯃꯤꯅ ꯆꯥꯒꯅꯨ
ꯎꯝ꯫
ꯎ ꯇꯟ ꯑꯥ ꯇꯟꯗꯕ ꯃꯤꯅ ꯁꯨꯔꯒ ꯆꯥꯔꯣ ꯁꯤ ꯅꯦꯕ ꯃꯥꯅ
ꯑꯣ ꯍꯣꯏ ꯑꯗꯨꯅꯦꯕ ꯑꯗꯣ ꯍꯟꯗꯛꯇꯤ ꯑꯩꯈꯣꯏ ꯍꯣꯏ ꯑꯩꯈꯣꯏꯕꯨꯀꯣ ꯑꯩꯕꯨꯗꯤ ꯍꯟꯗꯛꯇꯤ ꯈꯔ ꯅꯨꯡꯉꯥꯏꯅ ꯅꯪ ꯊꯕꯛ ꯑꯃꯇꯁꯨꯗ꯭ꯔꯁꯨ ꯊꯥ ꯑꯅꯤ ꯊꯥ ꯑꯃ ꯑꯅꯤ ꯑꯅꯤ ꯑꯍꯨꯝ ꯀꯣ ꯑꯍꯨꯝ ꯊꯥ ꯑꯍꯨꯝꯁꯦ ꯑꯗꯨꯃꯥꯏꯅ ꯂꯩꯌꯨ ꯍꯥꯏꯌꯦ ꯑꯗꯨ ꯃꯇꯝ ꯃꯇꯨꯡꯗꯗꯤ ꯑꯗꯨꯝ ꯐꯤ ꯁꯥꯕ ꯑꯣ ꯀꯔꯤ ꯑꯣ ꯑꯗꯨꯝ ꯇꯧꯔꯛꯀꯅꯤ꯫
ꯎꯝ꯫
ꯊꯕꯛ
ꯌꯥꯝ ꯐꯩꯌꯦ ꯫
ꯑꯥꯄꯪ ꯉꯛꯇꯅꯦ ꯑꯩꯒꯤꯗꯤ ꯑꯩꯅ
ꯍꯦꯁ
ꯍꯥꯏꯗꯕꯒꯤꯅꯦ ꯋꯥꯕ ꯊꯕꯛꯅꯕ ꯑꯗꯨ ꯅꯠꯇꯦ ꯂꯣꯞꯄ ꯅꯠꯇꯦ ꯂꫭꯠꯇꯦ ꯂꫭꯠꯇꯦ ꯂꫭꯠꯇꯦ ꯂꫭꯠꯇꯦ ꯅꯣꯏꯅꯥ ꯍꯪꯉꯛꯇꯥꯕ
ꯑꯩ ꯅꯨꯡ ꯑꯩꯁꯦ ꯅꯣꯏ ꯅꯣꯏ ꯃꯤꯠꯇ ꯅꯨꯡꯉꯥꯏꯅ ꯌꯥꯝ ꯂꯩꯕ ꯃꯥꯜꯂꯦꯕ ꯅꯣꯏꯅ ꯇꯧꯔꯛꯄ ꯃꯇꯝꯗꯨꯒꯣ ꯅꯣꯏ ꯃꯦꯁꯦꯖꯀꯨꯝꯕ ꯑꯗꯨꯒ ꯅꯣꯡꯃ ꯅꯣꯡ ꯐꯗꯣꯛ ꯀꯩꯗꯧꯔꯤꯒꯦ ꯍꯪ ꯀꯥꯟꯗ ꯑꯩꯅ ꯅꯣꯡ ꯐꯥ ꯑꯗꯣ ꯔꯦꯁ ꯇꯧꯔꯒ ꯔꯦꯁ ꯇꯧꯔꯒ ꯂꯩꯕ ꯃ ꯇꯝꯗ ꯍꯪꯂꯛꯄꯒꯤꯅꯦꯕ ꯅꯣꯏꯅ ꯑꯩꯁꯦ ꯅꯨꯡꯉꯥꯏꯅ ꯂꯩꯕ ꯃꯍꯥꯔꯥꯅꯤ ꯃꯥꯟ ꯃꯥꯟꯂꯤꯁꯦ ꯅꫭꯏ ꯅꯣꯏꯅ ꯇꯧꯔꯛꯄ ꯃꯇꯥꯡ ꯃꯇꯝꯅ ꯎꯠꯄꯅꯦꯕ ꯃꯇꯥꯡꯅ
ꯅꯪ ꯅꯪ ꯅꯆꯤꯟꯁꯦ ꯁꯨꯃꯥꯏꯅ ꯍꯩꯔꯝꯗ꯭ꯔꯗꯤ ꯅꯍꯥꯟꯅ ꯍꯨꯏ ꯆꯥꯔꯗꯕꯅꯦ꯫
ꯑꯩ ꯆꯥꯕ ꯉꯥꯝꯃꫭꯏ ꯍꯦ
ꯑꯦ ꯑꯗꯨ ꯅꯪ ꯅꯥꯆꯤꯟꯗꯣ ꯁꯨꯃꯥꯏ ꯀꯟꯕ
ꯀꯔꯤꯅꫭ ꯑꯩꯒꯤ ꯊꯕꯛ ꯃꯌꯥꯝ ꯊꯕꯛ ꯃꯌꯥꯝ ꯊꯝꯍꯧꯔꯒ ꯁꯤꯗ ꯀꯔꯤꯝꯇ ꯁꯨꯡꯗꯕꯤꯗ ꯂꯩꯔꯤꯁꯦ ꯑꯩ ꯌꯥꯝ ꯅꯨꯡꯉꯥꯏꯕꯒꯤ ꯇꯥꯏꯞꯇꯥ
ꯏꯁ ꯏꯁ ꯌꯥꯝ ꯅꯨꯡꯉꯥꯏꯔꯦꯗ ꯈꯪꯉꯦ꯫ ꯌꯨꯝꯗ ꯑꯃꯨꯛ ꯌꯨꯝꯗ ꯑꯃꯨꯛ ꯌꯧꯔꯒꯅ ꯑꯁ ꯑꯗꯨꯒꯤ ꯂꯥꯏꯞ ꯏꯁꯇꯥꯏꯜꯗꯣ ꯄꯥꯝꯃꯤ ꯑꯗꯨꯅꯤ ꯀꯩꯅꯣꯝ ꯍꯥꯏꯔꯛꯑꯅꯤ꯫
ꯄꯥꯛ ꯄꯥꯝꯗꯦ ꯍꯥꯏꯗꯤ ꯁꯨꯗꯔꯗꯤ ꯑꯩꯈꯣꯏ ꯆꯥꯅꯤꯡꯉꯩ ꯂꯩꯇ꯭ꯔꯤꯌꯦ꯫ ꯀꯃꯥꯏ ꯍꯤꯡꯒꯗꯕꯅꯣꯕ꯫ ꯑꯩꯈꯣꯏꯗꯤ ꯊꯕꯛ ꯊꯕꯛꯁꯨ ꯐꯪꯕ ꯃꯤ ꯅꯠꯇꯦꯀꯣ ꯑꯗꯨꯒ ꯑꯩꯈꯣꯏꯗꯤ ꯏꯆꯝ ꯆꯝꯅ ꯍꯤꯡꯖꯕ ꯍꯥꯏꯕꯗꯨ ꯏꯆꯝ ꯆꯝꯅ ꯍꯤꯡꯖꯕ ꯑꯗꯨꯗ ꯑꯃꯨꯛꯀ ꯊꯕꯛꯀ ꯑꯝꯇ ꯁꯨꯗ꯭ꯔꯗꯤ ꯀꯥꯏꯗ ꯍꯤꯡꯉꯅꯤ꯫
ꯁꯤꯟꯅꯗꯤ ꯐꯩꯌꯦ ꯅꯪ ꯅꯪ ꯍꯤꯡꯕ ꯌꯥꯅꯤ ꯅꯪ ꯅꯪ ꯍꯤꯡꯕ ꯌꯥꯅꯤ ꯃꯤ ꯅꯪꯁꯦ ꯅꯪ ꯅꯪꯁꯦ ꯃꯤ ꯑꯇꯩꯗꯒꯤꯅ ꯑꯇꯩꯗꯒꯤ ꯏꯇꯣꯞ ꯇꯣꯞꯄꯦꯕ
ꯀꯩꯗꯧꯔꯒꯦ
ꯌꯥꯝ ꯅꯪ ꯅꯪ ꯆꯅꯤ ꯌꯥꯝ ꯍꯩꯌꯦꯕ ꯅꯪ ꯅꯪꯅꯗꯤ ꯅꯪꯅꯗꯤ ꯅꯪꯗꯤ ꯀꯩꯅꯣ ꯇꯧꯔꯅꯤ ꯆꯤꯟꯗꯒꯤ ꯍꯤꯡꯈ꯭ꯔꯅꯤ ꯅꯪ
ꯀꯩꯅꯣꯅꯦ ꯑꯩ ꯉꯥꯡꯕ ꯍꯩꯗꯤꯌꯦ ꯀꯔꯤꯔ ꯑꯩꯗꯤ ꯆꯨꯝꯅ ꯉꯥꯡꯕꯅꯦ ꯑꯩꯅ ꯇꯧꯖꯕꯗꯣ ꯑꯩꯅ ꯁꯨꯕ ꯊꯕꯛ ꯑꯩꯅ ꯀꯩ ꯍꯥꯏꯁꯤꯔꯥ ꯑꯁ ꯆꯨꯝꯕꯗꯣ ꯑꯗꯨꯝ ꯉꯥꯡꯕꯅꯦ ꯀꯔꯤꯅꯣꯍꯦꯛ
ꯍꯟꯗ ꯀꯤ ꯀꯨꯝꯁꯤꯒꯤ ꯊꯕꯛꯁꯤꯗꯤ ꯀꯨꯝꯁꯤꯒꯤ ꯀꯩꯅꯣ ꯂꯧꯒꯤ ꯊꯕꯛ ꯂꯧ ꯂꯤꯡꯕꯒꯤꯁꯦ ꯅꯪ ꯌꯥꯎꯗ꯭ꯔꯦꯅꯦꯀꯣ
ꯍꯣꯏ ꯂꯧ ꯂꯤꯡꯗꯦ ꯑꯗꯨꯝ ꯀꯩꯅꯣ ꯇꯧꯋꯦ ꯄꯝꯐꯦꯟ ꯇꯧꯕꯗꯣ
ꯑ
ꯑꯣ ꯑꯗꯨꯝ ꯇꯧꯋꯦꯕ ꯅꯤꯡꯕ ꯆꯠꯂꯤꯍꯦ ꯂꯧ ꯂꯧꯅꯤꯡꯕ ꯑꯗꯨꯝ ꯆꯠꯂꯤꯍꯦ ꯑꯩꯈꯣꯏ ꯃꯈꯥꯒꯤ ꯑꯄꯤꯛꯄ ꯂꯩꯕꯗꯣ ꯈꯪꯕ꯭ꯔꯥ ꯅꯣꯏ ꯁꯥꯏꯇꯗꯤ ꯑꯗꯨꯗꯤ ꯑꯗꯨꯝ ꯇꯧꯋꯦ ꯑꯗꯨ ꯃꯈꯥ ꯃꯊꯛꯇꯒꯤꯗꯤ ꯇꯧꯗ꯭ꯔꯦꯀꯣ ꯑꯗꯣ ꯍꯟꯗꯛꯇꯤ ꯃꯈꯥꯒꯤꯗꯣ ꯑꯩꯈꯣꯏꯗ ꯃꯣꯏ ꯏꯃꯨꯡꯅ ꯂꯧꯈ꯭ꯔꯦꯕ ꯃꯣꯏ ꯁꯥꯈ꯭ꯔꯦꯕ ꯁꯨꯈꯔꯦꯕ
ꯑꯗꯨꯗꯤ ꯂꯧ ꯂꯤꯡꯕꯁꯦ ꯍꯟꯗꯛꯁꯦ ꯍꯦꯛ ꯐꯪꯗ꯭ꯔꯕꯅꯤꯅ ꯅꯪꯁꯦ ꯌꯥꯝ ꯃꯤꯁ ꯑꯣꯏꯔꯝꯗꯧ ꯃꯥꯜꯂꯦ ꯑꯃꯛ
ꯑꯁ ꯊꯔꯣꯏ ꯈꯨꯟꯕꯒ ꯂꯧ ꯂꯡꯕꯒ ꯑꯁ ꯂꯣꯏ ꯃꯤꯁ ꯇꯧꯔꯦ ꯁꯤꯡꯖꯨ ꯆꯥꯕꯩ ꯂꯣꯏ ꯃꯤꯁ ꯇꯧꯔꯦ ꯑꯁ ꯤꯕꯨ ꯆꯠꯅꯤꯡ ꯀꯦ ꯀꯞꯄ ꯀꯝꯅꯤꯡꯉꯦ
ꯁꯤꯗ ꯅꯪ ꯅꯪ ꯅꯪ ꯏꯝꯐꯥꯜꯗ ꯀꯩꯅꯣꯗ ꯁꯤꯗ ꯂꯩꯔꯤꯉꯩꯁꯤꯗ ꯅꯪ ꯅꯃꯥꯟꯅꯕꯤ ꯑꯥꯗ ꯂꯩꯕꯗꯣ ꯌꯨꯝ ꯄꯥꯟꯈ꯭ꯔꯅꯤ
ꯈꯪꯗꯦ ꯑꯁ ꯂꯩꯕꯒꯣ ꯄꯥꯏꯗ꯭ꯔꯣꯏꯅꯦ ꯑꯁ ꯄꯥꯈꯠꯂꯦ ꯑꯃꯨ
ꯄꯥꯟ ꯄꯥꯟꯈ꯭ꯔꯗꯤ ꯅꯪ ꯅꯥꯊꯟꯗ ꯂꯩꯍꯧ ꯇꯥꯔꯅꯤꯀꯣ
ꯃꯥ ꯄꯥꯟꯈ꯭ꯔꯕ ꯑꯩ ꯌꯨꯝ ꯂꯥꯛꯇꯔꯦ
ꯑꯦ ꯁꯤꯗ ꯑꯗꯨꯝ ꯂꯩꯔꯦꯕ
ꯁꯤꯗꯗꯨꯝ ꯂꯩꯔꯒꯦ ꯊꯕꯛ ꯆꯥꯒꯦꯔꯥ ꯁꯨꯒꯦꯔꯥ ꯆꯥꯔꯣꯏꯒꯦꯔꯥ ꯑꯗꯨꯝ ꯂꯩꯈ꯭ꯔꯗꯤ
ꯅꯪꯒꯤ ꯅꯃꯥꯟꯅꯕꯤꯁꯤꯡꯗ ꯂꯣꯏ ꯂꯣꯏ ꯄꯥꯏꯈ꯭ꯔꯦꯀꯣ ꯑꯅꯤ ꯈꯛꯇ ꯉꯥꯏꯔꯦ ꯂꯦꯝꯍꯧꯕ
ꯑꯁ ꯂꯩꯗ ꯃꯤꯌꯥꯝ ꯂꯩꯗ
ꯀꯅꯥ ꯀꯅꯥ ꯂꯩꯔꯤꯒꯦ ꯅꯠꯇ ꯅꯪꯅ ꯂꯨꯅ ꯇꯤꯟꯖꯕ ꯑꯃꯗꯤ ꯂꯩꯗꯅ ꯑꯗꯨꯅꯤ ꯅꯩ ꯀꯥꯡꯕꯨꯗ
ꯑꯗꯣ ꯏꯕꯥꯅꯤꯗꯤꯒꯣ ꯑꯗꯨꯝ ꯈꯟꯅꯔꯤꯅꯦ ꯃꯕꯥꯅꯤꯗꯤ ꯆꯠꯈ꯭ꯔꯦꯗꯅ
ꯎꯝ
ꯢꯕꯟꯅꯤꯁꯦ ꯑ ꯅꯨꯃꯤꯠ ꯑꯃꯗ ꯋꯥꯟ ꯇꯨ ꯊ꯭ꯔꯤ ꯍꯥꯏꯅ ꯆꯠꯁꯤꯀꯣ ꯅ ꯍꯥꯏꯅꯔꯤꯅꯦ ꯅꯠꯇ꯭ꯔꯗꯤ ꯌꯥꯔꯦꯕ ꯑꯃꯅ ꯑꯃꯒ ꯑꯃꯒ ꯂꯩꯔ ꯂꯩꯍꯧꯔꯗꯤ ꯅꯨꯄꯤ ꯍꯥꯏꯁꯦ ꯀꯩ ꯍꯥꯏꯁꯤꯔ ꯑꯃꯅ ꯍꯥꯟꯔꯗꯤ ꯎꯝ ꯂꯣꯂꯤ ꯑꯣꯏꯕꯗꯣ ꯂꯩꯍꯧꯕ ꯂꯩꯍꯧꯕꯗꯣ ꯑꯗꯨ ꯑꯣꯏꯌꯦꯕ ꯑꯗꯨ ꯏꯃꯥꯟꯅꯕꯤ ꯏꯃꯥꯟꯅꯕꯤꯗꯨꯗ ꯍꯥꯏꯔꯤꯅꯦ ꯑꯁ ꯏꯕꯥꯅꯤꯗꯤ ꯆꯠꯂꯗꯤ꯫ ꯅꯨꯃꯤꯠ ꯑꯃꯗ ꯑꯗꯨꯝ ꯆꯠꯁꯤꯒꯣ ꯍꯩꯅꯔꯒ ꯆꯠꯁꯤꯀꯣ꯫ ꯑꯗꯨ꯫ ꯅꯪ ꯂꯩꯍꯧꯔꯗꯤ ꯑꯩꯁꯨ ꯊꯥꯗꯣꯛꯅꯤꯡꯉꯥꯏ ꯅꯪ ꯊꯥꯗꯣꯛꯑꯒ ꯆꯠꯄꯁꯨ ꯉꯝꯗ꯫ ꯑꯗꯨꯒ ꯑꯩꯅꯁꯨ꯫ ꯑꯩꯅ ꯍꯥꯟꯅ ꯆꯠꯂꯁꯨ ꯏꯊꯟꯗ ꯂꯩꯕꯗꯣ ꯑꯗꯨꯝ ꯉꯝꯗꯦ꯫ ꯄꯥꯈꯠꯂꯦ ꯏꯀꯥꯏꯌꯦ ꯅꯨꯡꯁꯤꯌꯦ ꯍꯥꯏꯔꯒ ꯋꯥꯟ ꯇꯨ ꯊ꯭ꯔꯤ ꯍꯥꯏꯔꯒ ꯆꯠꯈꯤꯔꯣ꯫
ꯈ꯭ꯔꯤꯁꯃꯥꯁ ꯈ꯭ꯔꯤꯁꯃꯥꯁ ꯀꯨꯝꯍꯩꯒꯨꯝꯕꯗ ꯅꯣꯏ꯫ ꯅꯣꯏ ꯄꯥꯔꯇꯤꯗꯣ ꯃꯃꯥꯡꯗ ꯄꯔꯦꯡ ꯂꯦꯞꯄꯒ ꯀꯪꯒ꯭ꯔꯦꯒꯦꯁꯟꯕꯨ ꯅꯣꯏꯅ꯫ ꯆꯤꯡꯉꯤꯅꯦ ꯑꯗꯨ ꯍꯟꯗꯛ ꯍꯟꯗꯛ ꯂꯥꯛꯀꯗꯕ꯫ ꯈ꯭ꯔꯤꯁꯃꯥ ꯁꯇꯗꯤ ꯅꯨꯡꯉꯥꯏꯗꯧꯔꯤ ꯀꯟꯅꯅ꯫ ꯑꯃꯨꯛ ꯂꯦꯞꯄꯤꯗꯣꯏꯅꯣ ꯀꯅꯥꯅ ꯑꯃꯨꯛ ꯂꯦꯞꯄꯤꯗꯣꯏꯅꯣ ꯈꯪꯗ꯭ꯔꯦ ꯃꯤ꫰꫰ ꯍꯧꯖꯤꯛ ꯂꯩꯔꯤꯕ꯫ ꯍꯧꯖꯤꯛ ꯂꯩꯔꯤꯕ ꯀꯥꯡꯕꯨꯗꯤ ꯈꯪ ꯈꯪꯉꯣꯏꯕ ꯍꯥꯏꯗꯤ ꯑ ꯃꯇꯣꯟꯗ ꯂꯩ ꯕ ꯃꯇꯣꯟꯗ ꯂꯩꯕ ꯑꯃꯈꯛꯇ ꯉꯥꯏꯔꯦ ꯍꯥꯏꯌꯦꯕ꯫
ꯃꯇꯣꯟꯗ꯫
ꯑ ꯍꯣꯏ ꯍꯣꯏ ꯈꯪꯉꯦ ꯈꯪꯉꯦ꯫
ꯑꯗꯨ ꯅꯨꯄꯤꯗꯣ ꯑꯗꯨꯝ ꯑꯗꯨꯗꯤ ꯃꯤ ꯃꯃꯥꯡꯗ ꯑꯗꯨꯝ ꯊꯣꯛ꯫ ꯊꯣ ꯊꯣ ꯊꯣꯛꯑꯦꯀꯣ꯫
ꯑꯥ ꯊꯣꯛꯄꯅꯤ꯫
ꯑꯗꯨꯒ ꯑꯇꯩ ꯑꯇꯩꯗꯤ ꯑꯩ ꯃꯇꯣꯟꯗ ꯂꯩꯕ ꯑꯅꯤꯗꯨꯅꯦ꯫ ꯆꯅꯤꯅꯦ꯫ ꯑꯥ ꯑꯇꯩꯗꯤ ꯍꯥꯏꯗꯤ ꯏꯁꯩ ꯁꯛꯀꯗꯕ ꯃꯤ ꯅꯠꯇꯦꯗꯅ꯫
ꯑꯃꯁꯨ ꯁꯛꯒꯗꯕ ꯃꯤ ꯅꯠꯇꯕꯅꯦ꯫
ꯑꯗ ꯑꯃꯗꯨꯁꯨ ꯍꯣꯏ ꯈꯔ ꯋꯥꯡꯕꯗꯨꯀꯣ꯫ ꯌꯥꯗꯕꯅꯤ ꯍꯥꯏꯔꯁꯨ ꯃꯤꯒꯤ ꯃꯃꯥꯡꯗ ꯎꯝ꯫ ꯐꯤꯠꯀꯤ ꯑꯣꯏꯅꯗꯤ ꯑꯗꯨꯝ ꯂꯦꯞꯄ ꯍꯩꯌꯦꯕ ꯃꯥꯗꯤ꯫
ꯃꯤ ꯃꯃꯥꯡꯗꯗꯤ ꯋꯥ ꯉꯥꯡꯕꯒꯨꯝꯕꯒꯗꯤ꯫ ꯍꯩꯌꯦꯕ ꯃꯤ ꯃꯃꯥ ꯂꯦꯞꯈꯠꯂꯒ ꯑꯉꯥꯡꯕ ꯍꯩꯌꯦ ꯏꯁꯩꯗ ꯃꯥꯗꯣ꯫ ꯎꯝ꯫
ꯑꯁꯦꯡꯕꯅꯦ ꯅꯕꯥꯅꯤ ꯂꯩꯇ꯭ꯔꯗꯤꯀꯣ ꯅꯨꯡꯉꯥꯏꯗꯧꯅꯤ꯫
ꯇꯥꯅꯤꯡꯉꯦ ꯍꯥꯏꯅꯤ꯫ ꯂꯩꯅꯤꯍꯦ ꯅꯨꯡꯉꯥꯏꯅꯤ ꯀꯩꯝꯒ ꯀꯩꯝꯇꯧꯔꯣꯏꯍꯦ꯫
ꯂꯩꯔꯦ ꯂꯩꯔꯦ ꯀꯅꯥ ꯂꯩꯔꯤꯒꯦꯕ ꯅꯣꯏꯒꯤ ꯃꯈꯥꯗ ꯑꯍꯩꯕ ꯀꯥꯡꯕꯨꯁꯦ꯫
ꯑꯗꯨꯨꯝ ꯂꯦꯄꯔꯗꯤ ꯈꯪꯉꯅꯤ ꯀꯩꯅꯣ꯫
ꯅꯠꯇꯦ ꯈꯪꯕ ꯈꯪꯗꯕ ꯍꯣꯏ ꯂꯦꯞꯄꯗꯤ ꯑꯗꯨꯝ ꯌꯥꯅꯤ ꯑꯗ ꯏꯁꯩ ꯁꯛ ꯁꯛꯄ ꯍꯩ ꯍꯩꯔꯕ ꯉꯥꯛꯇꯅꯦꯕ ꯂꯩꯔꯤꯗꯣ꯫
ꯍꯩꯕꯅꯦ ꯃꯣꯏꯅ ꯁꯛꯇꯕꯒꯤꯅꯦ ꯈꯪꯕ꯭ꯔꯥ ꯑꯩ ꯉꯥꯡꯅꯤꯡꯉꯤꯁꯤꯗꯤꯀꯣ꯫ ꯍꯩꯕꯅꯦ ꯀꯅꯥꯅ ꯃꯤ ꯏꯁꯩ ꯀꯅꯥꯅ꯫ ꯇꯝꯕꯤꯗꯦ ꯇꯥꯝꯗꯔꯥꯗꯤ ꯀꯃꯥꯏꯅ ꯈꯪꯒꯅꯤ꯫
ꯃꯁꯥꯗ ꯃꯁꯥꯒꯤ ꯇꯦꯂꯦꯟꯗ ꯂꯩ ꯅꯪ ꯍꯧꯖꯤꯛ ꯍꯥꯏꯕꯒꯨꯝꯅ ꯑꯥ ꯃꯇꯣꯡꯒꯤ ꯑꯃ ꯑꯃ ꯈꯔ ꯑꯋꯥꯡꯕꯗꯣ ꯑꯗꯨ ꯍꯩꯇꯦꯗꯅ ꯏꯁꯩ ꯁꯛꯄ꯫ ꯑꯗꯒꯤ ꯑꯥ ꯃꯣꯏ꯫ ꯃꯣꯏ ꯂꯩꯀꯥꯏꯒꯤ ꯃꯅꯨꯡꯗ ꯂꯩꯕꯗꯨꯅ ꯏꯁꯩꯁꯨ ꯁꯛꯇꯦ꯫ ꯏꯁꯩ ꯁꯛꯄ ꯃꯤ ꯅꯠꯇꯦ꯫ ꯑꯗꯨ ꯂꯩꯀꯥꯏꯗ ꯏꯁꯩ ꯁꯛꯇꯕ ꯃꯤ ꯉꯥꯛꯇꯅꯦꯕ ꯑꯅꯤ ꯑꯍꯨꯝ ꯈꯛꯇꯅꯦꯕ ꯂꯩꯔꯤꯁꯦ꯫
ꯑꯥ ꯑꯥꯌꯥ ꯑꯁꯦꯡꯕ ꯑꯁ ꯑꯩꯈꯣꯏ ꯀꯩꯅꯣ ꯂꯩꯔ ꯑ ꯑꯗꯨ ꯍꯥꯏꯌꯦꯦ ꯅꯦꯛꯁ ꯌꯥꯔꯗꯤ ꯀꯤꯌꯨꯠꯂꯩꯔꯔꯣꯏ ꯍꯥꯏꯈꯤꯕꯅꯦ ꯍꯥꯏꯕꯅꯦ
ꯑꯗ ꯅꯨꯄꯥꯕꯨꯗꯤ ꯑꯩꯈꯣꯏꯅ ꯍꯩꯇ꯭ꯔꯁꯨ ꯅꯨꯄꯥꯗꯤ ꯌꯨꯝ ꯀꯩꯅꯣ ꯆꯦꯟꯗꯕꯅꯤꯅ ꯈꯨꯟꯗ ꯑꯗꯨꯝ ꯂꯩꯕꯅꯤꯅ ꯃꯣꯏꯅ ꯑꯗꯨꯝ ꯂꯤꯠ ꯇꯧꯕ ꯌꯥꯏ ꯑꯗ ꯅꯨꯄꯤꯁꯨ ꯂꯩꯇ꯭ꯔꯦ ꯍꯥꯏꯕꯅꯤꯗ
ꯅꯨꯄꯥ ꯅꯨꯄꯥꯁꯤꯡꯅ ꯂꯤꯠ ꯇꯧꯔꯣ ꯍꯟꯗꯛꯇꯤ ꯐꯖꯕꯅꯦ ꯑꯗꯨꯁꯨ ꯕꯣꯏꯁ ꯃꯦꯜ ꯕꯣꯏꯁ ꯀꯣ ꯌꯥꯏꯅ
ꯃꯦꯜ ꯕꯣꯏꯁ ꯍꯥꯟꯅ ꯍꯥꯟꯅ ꯑꯩꯈꯣꯏ ꯇꯧꯕꯗ ꯈꯪꯕ꯭ꯔꯥ ꯆꯩ
ꯈꯪꯉꯤꯅꯦ ꯈꯪꯉꯤꯅꯦ
ꯋꯥꯟ ꯇꯨ ꯊ꯭ꯔꯤ ꯍꯥꯏꯔꯒ ꯁꯛꯑꯣ ꯑꯗ ꯅꯣꯛꯅꯤꯡꯉꯦ ꯍꯧꯔꯦ ꯁꯣ ꯁꯁꯊꯅ ꯁꯨꯃꯥꯏ ꯍꯥꯏꯕꯗ ꯍꯧꯔꯣ ꯍꯦ ꯍꯥ
ꯕꯦꯔꯥꯅꯤ ꯅꯪ
ꯑꯩꯗ ꯅꯨꯄꯥ ꯉꯥꯛꯇ ꯅꯨꯄꯥ ꯉꯥꯛꯇ ꯇꯧꯔꯒꯗꯤ ꯁꯨꯃꯥꯏꯅ ꯖꯥꯠ ꯖꯥꯠ ꯇꯧꯔꯛꯀꯅꯦꯕ
ꯑꯗꯣ ꯏꯁꯩ ꯇꯝꯕ ꯀꯥꯟꯗꯁꯨꯀꯣ ꯑ ꯅꯨꯄꯥ ꯃꯁꯦꯝꯕꯨꯗꯤ ꯉꯥꯡꯕ ꯉꯝꯗꯕꯅꯦ ꯃꯥꯗꯣ
ꯎꯝ
ꯑꯗꯣ ꯉꯝꯗꯕꯅꯦ